ꯇꯥꯕꯔꯣ ꯍꯥꯑꯣ
ꯑꯩꯅ ꯋꯥ ꯉꯥꯡꯕꯁꯦ ꯑꯩꯉꯣꯟꯗ ꯍꯜꯂꯒ ꯑꯃꯨꯛꯀ ꯇꯥꯏꯌꯦ
ꯀꯤꯒꯤ ꯑꯣꯏꯖꯠꯅ‌ꯣ
ꯇꯥꯔꯛꯇ꯭ꯔꯦ ꯍꯧꯔꯛꯄꯣꯏꯗ ꯇꯥꯔꯝꯕꯅꯤ ꯐꯈ꯭ꯔꯦ
ꯇ‌ꯣꯝꯗ ꯐꯒꯔꯦ ꯇꯥ- ꯊꯥꯕ ꯌꯥꯄꯗꯤ ꯅꯨꯡꯉꯥꯏꯅꯇꯧꯅꯦ ꯍꯥꯏꯕ ꯑꯩ ꯑꯀꯣ ꯃꯌꯥꯗ ꯐꯣꯟꯁꯦ ꯊꯥꯡꯀꯠꯂ ꯅꯛꯄꯁꯨ ꯈꯨꯠ ꯌꯥꯝ ꯁꯤꯗꯩ
ꯃ ꯁꯣ ꯀ ꯂꯅꯥꯄꯤꯖꯦ
ꯁꯧꯅꯤ ꯍꯥꯏꯕ ꯌꯥꯝꯅ
ꯃꯣꯏ ꯂꯧ ꯀꯩꯅꯣ ꯇꯧꯈ꯭ꯔꯕꯣ ꯈꯥꯎꯈ꯭ꯔꯕꯣ
ꯂꯧ
ꯑ
ꯏ ꯀꯩꯅꯣ ꯍꯧꯖꯤꯛ ꯂꯧꯜꯂꯤꯡꯕ ꯃꯇꯝꯐꯣ ꯌꯧꯗ꯭ꯔꯤ ꯀꯗꯥꯏ ꯈꯥꯎꯕꯅꯣ
ꯈꯥꯎꯕꯗꯤ ꯐꯣꯁꯅ ꯈꯥꯎꯇꯦꯛꯄꯗꯣ ꯑ
ꯈꯣꯏꯕ꯭ꯔꯣ
ꯑꯣꯈꯣꯏ ꯑꯣ ꯈꯣꯏꯕ ꯑꯩꯅ ꯃꯍꯥꯎ ꯑꯃ
ꯈꯣꯜꯕꯁꯦ ꯍꯥꯎꯗ꯭ꯔꯤꯗ
ꯍꯗ꯭ꯔꯤꯌꯦ
ꯍꯣꯏ
ꯌꯥꯝ ꯇꯄꯤꯅꯦ
ꯑꯩꯈꯣꯏ ꯂꯧꯕꯨꯛꯇꯣ ꯆꯤꯡꯗ ꯂꯩꯕ ꯑꯗꯨꯒꯤ ꯏꯁꯤꯡ ꯂꯎꯗꯦ
ꯍꯍ
ꯀꯪꯉꯦꯕ ꯈꯥꯎꯔꯁꯨ ꯀꯥꯟꯅꯔꯣꯏ
ꯍꯣꯏꯅꯦ ꯑꯗꯨꯕꯨꯗꯤ
ꯈꯣꯏꯔꯁꯨ ꯀꯥꯟꯅꯔꯣꯏꯕ
ꯎꯝ ꯃꯇꯝꯕꯨꯗꯤ ꯈꯤꯇꯪ ꯋꯥꯠꯂꯤꯗ ꯑꯗꯨꯒꯤꯗꯤ
ꯅꯣꯢꯒꯤꯗꯤ
ꯈꯣꯏ ꯗꯕꯜ ꯀ꯭ꯔꯣꯄꯤꯡ ꯇꯧꯋꯦꯗ
ꯋꯥ ꯀꯩꯀꯩ ꯊꯥꯏꯕ
ꯀꯩꯅꯣ ꯀꯩꯀꯩ ꯊꯥꯕꯣ ꯐꯧꯅꯤ ꯀꯩꯅꯣ ꯐꯧꯁꯦ ꯍꯧꯖꯤꯛꯁꯦ ꯐꯧ ꯍꯨꯟꯕ ꯃꯇꯝꯗꯨꯗ ꯃꯊꯪ ꯍꯟꯗꯛ ꯊꯥ ꯂꯣꯏꯔ ꯁꯜꯂꯛꯄꯗꯝ ꯍꯧꯅꯔꯅꯤ ꯅꯣꯛ ꯈꯔ ꯆꯣꯛꯄꯗꯥꯏꯗ
ꯑꯥ
ꯑꯗꯨ ꯅꯠꯇꯕ ꯑꯗꯨ ꯍꯟꯗꯛ ꯃꯃꯥꯡꯒꯤ ꯐꯧ ꯌꯩꯈꯤꯕꯗꯣ
ꯑꯥ
ꯌꯩ ꯂꯣꯏꯕꯒ ꯑꯃꯨꯛꯀ ꯅꯧꯅ ꯈꯣꯏꯔꯣꯏ ꯈꯣꯏꯔꯒ ꯍꯨꯟꯕ ꯀꯖꯔꯛꯃꯟꯕ ꯌꯥꯏ ꯀꯩꯅꯣ ꯍꯧꯖꯤꯛ ꯃꯌꯥꯝ ꯇꯧꯅꯔꯦꯅ ꯈꯪꯗꯣ ꯍꯥꯢꯁꯦ
ꯈꯪꯗꯦꯗꯈꯣꯢꯗꯤ
ꯂꯣꯢꯔꯦꯍꯦ
ꯑꯩꯈꯣꯏꯗꯤ ꯑꯃꯨꯛ ꯆꯍꯤ ꯑꯃꯒꯤ ꯑꯃꯨꯛꯁꯤꯗꯪ ꯈꯛꯇꯅꯦ ꯑꯩꯅ ꯈꯪꯖꯩꯁꯦ
ꯑꯗꯨ ꯇꯧꯋꯦ
ꯑꯥ
ꯑꯣꯏꯗꯤ ꯑꯗꯣ ꯍꯣꯏ ꯈꯤꯇꯪꯕꯨꯗꯤ ꯋꯥꯏ ꯍꯥꯏꯕꯗꯤꯀꯣ
ꯑꯣ
ꯑꯇꯩꯒꯤ ꯏꯁꯤꯡꯁꯦ ꯄꯥꯛ ꯊꯥꯖꯤꯟꯅꯔꯛꯇꯅꯤꯅꯀꯣ ꯑꯩꯈꯣꯏꯅ ꯏꯁꯤꯡꯁꯦ ꯂꯩꯇ꯭ꯔ ꯀꯥꯟꯗ ꯆꯤꯡꯁꯤꯟꯕ ꯑꯃ ꯃꯊꯧ ꯇꯥꯏꯌꯦꯕ
ꯃꯥꯅꯤ
ꯑꯗꯨꯅꯦ ꯇꯧꯔꯤꯁꯦ ꯐꯧꯒꯤ ꯑꯣꯏꯅꯗꯤ ꯑꯗꯨꯝ
ꯃꯥꯔꯥꯡ ꯀꯥꯏꯔꯦ
ꯁꯝꯅ ꯍꯥꯏꯕ ꯊꯣꯛꯄꯩ ꯆꯥꯡꯁꯦ ꯑꯣꯏꯗꯦꯕ ꯀꯥꯟꯅꯕ ꯊꯕꯛꯇꯤ ꯊꯕꯛ ꯑꯣꯏꯕ ꯐꯧ ꯑꯣꯏꯅꯤꯔꯛ ꯍꯨꯟꯕ ꯆꯥꯛ ꯆꯅꯤꯔꯛ ꯆꯥꯗꯦ ꯆꯦꯡ ꯆꯅꯤꯔꯛ ꯂꯥꯛꯇꯣꯏꯅꯤꯅ ꯐꯧꯁꯦ
ꯑꯗꯣ ꯐꯧ ꯑꯅꯤꯔꯛ ꯑꯗꯨꯃꯥꯏꯅ ꯍꯨꯟꯕꯗꯨ ꯅꯠ ꯅꯠꯇꯕꯤꯗ ꯂꯧꯒꯤ ꯃꯇꯝ ꯂꯣꯏꯕ꯭ꯔꯒ ꯏꯟꯖꯥꯡ ꯅꯥꯄꯤ ꯊꯥꯕꯁꯤꯗꯤ ꯀꯥꯟꯅꯗꯕ꯭ꯔꯣ
ꯀꯥꯟꯅꯩ ꯑꯗꯨ ꯏꯟꯖꯥꯡ ꯅꯥꯄꯤꯁꯤꯅ ꯌꯥꯝꯅ ꯁꯦꯟꯅꯕ ꯑꯃ ꯆꯪꯉꯤꯗꯅ
ꯑꯥ
ꯅꯨꯡꯇꯤ ꯏꯁꯤꯡ ꯑꯃꯨꯛ ꯆꯥꯏꯔꯛꯀꯅꯤ ꯑꯗꯒꯤ ꯑꯃꯨꯛ ꯀ ꯏꯟꯖꯥꯡ ꯅꯥꯄꯤ ꯊꯥꯒꯦ ꯍꯥꯏꯇꯥꯔꯦ ꯅꯪ ꯑꯀꯣꯏꯕꯗꯣ ꯄꯅꯤ ꯅꯪꯒꯤ ꯈꯥꯖꯤꯟꯗꯁꯨ ꯌꯥꯔꯣꯏ
ꯑꯗꯨꯗꯤ ꯂꯧ ꯇꯧꯕꯗꯨꯁꯨ ꯑꯗꯨꯝ ꯀꯩꯅꯣ ꯇꯧꯗꯣꯏ ꯅꯠꯇ꯭ꯔꯣ ꯅꯥꯀꯟ ꯅꯥꯀꯟꯗꯤ ꯀꯅꯥꯝꯇꯁꯨ ꯂꯧ ꯊꯥꯅꯔ ꯍꯣꯌ ꯏꯀꯣꯛ ꯀꯣꯛꯅ ꯂꯩꯅꯤ ꯑ
ꯑꯗꯨꯅ ꯍꯧꯖꯤꯛꯇꯤ ꯑꯗꯨꯝ ꯁꯟ ꯅꯨꯡ ꯊꯥꯗꯅꯔꯛꯇ꯭ꯔꯦꯕ ꯍꯧꯖꯤꯛꯇꯤ
ꯑꯝ
ꯑꯌꯥꯝꯕ ꯊꯥꯅꯔꯃꯤꯅ ꯁꯟ ꯅꯨꯪ ꯊꯥꯗ꯭ꯗꯔꯦꯕ
ꯑꯣ ꯑꯣ ꯁꯥꯒꯤ ꯅꯠꯇꯦꯕ ꯃꯤꯒꯤꯅꯦꯕ ꯈꯥꯗꯣꯏꯕ ꯁꯝꯕꯟꯁꯦ
ꯍꯣꯏ ꯃꯤꯒꯤ ꯑꯗꯏꯗꯤ ꯁꯥꯪꯕ ꯑꯃꯨꯛ ꯆꯠꯂꯥꯅꯤ ꯂꯧꯗꯨꯗꯤ ꯀꯅꯥ ꯍꯦꯀ ꯑꯒ ꯆꯠꯂꯨꯅꯤ ꯃꯤꯅ ꯄꯨꯁꯨ ꯌꯥꯕ ꯏꯟꯖꯡ ꯅꯥꯄꯤ ꯊꯥꯕ
ꯑꯣꯃꯤꯒꯤ ꯁꯃꯕꯥꯟ ꯅꯤ ꯁꯟꯒꯤ ꯅꯠꯇꯦ
ꯌꯨꯝꯁꯨ ꯌꯨꯝꯁꯨ ꯂꯥꯞꯅꯕꯅꯤꯅ ꯐꯔꯛ ꯇꯥꯗꯔꯣ
ꯇꯥꯏ ꯑ ꯑꯩꯒꯤ ꯑꯩꯒꯤ ꯗ꯭ꯔꯤꯝ ꯑꯃ ꯂꯩꯌꯦ ꯑꯩꯗꯤ ꯑꯗꯨꯃꯥꯏꯅ ꯂꯧ ꯂꯧ ꯄꯔꯤ ꯑꯅꯤꯃꯨꯛꯇ ꯌꯨꯝ ꯑꯃ ꯁꯥꯔꯒꯅꯦ ꯇꯣꯏꯅ ꯍꯤꯉꯣꯜ ꯀꯣꯏꯕ ꯑꯁ ꯑꯩꯅ ꯄꯥꯝꯃꯤꯁꯤ ꯈꯤ ꯑꯃꯖꯨ ꯂꯩꯕ ꯉꯥꯁꯨ ꯊꯥꯗꯕ ꯌꯦꯟꯒꯖꯨ ꯂꯣꯏꯕ
ꯎꯝ
ꯑꯩ ꯑꯗꯨ ꯌꯥꯝ ꯄꯥꯝꯃꯦ
ꯀꯩ ꯀꯩ ꯋꯥꯠꯂꯤ ꯑꯣꯛꯇꯤ
ꯑꯣꯛꯖꯨ ꯂꯣꯏꯒꯅꯤ ꯉꯥꯅꯨꯖꯨ ꯉꯥꯅꯨꯖꯨ ꯀꯥꯡꯉꯥꯖꯨ ꯍꯧꯗꯣꯡꯗꯤ ꯂꯣꯏꯔꯣꯏ ꯍꯨꯏ ꯂꯣꯏꯒꯅꯤ ꯕꯨꯜꯗꯣꯛ ꯂꯣꯏꯒꯅꯤ ꯑꯩꯗꯤ ꯑꯃꯨꯕ ꯑꯗꯨꯁꯨ
ꯑꯗꯩꯗꯤ
ꯎꯝ ꯑꯗꯨꯒ ꯊꯧꯔꯤ ꯌꯥꯎꯗꯕꯤꯗ ꯍꯪꯒꯠ ꯍꯟꯗ ꯆꯠꯍꯟꯒꯅꯤ ꯊꯨꯡꯅꯕ
ꯋꯥꯔꯤꯖꯦ ꯅꯪꯒꯤ ꯅꯪꯒꯤ ꯋꯥꯔꯤꯁꯤꯁꯨ ꯌꯥꯏ ꯏꯅꯦ
ꯀꯤꯖꯔꯣꯏꯗ꯭ꯔꯣ ꯑꯃꯨꯕꯗꯣ ꯑꯆꯧꯕꯗꯣ ꯍꯦꯛꯇ ꯃꯁꯜꯒ ꯊꯣꯛꯄꯗꯣ ꯍꯪꯒꯠꯇ ꯁꯨꯝ ꯆꯠ ꯊꯧꯔꯤ ꯌꯥꯎꯗꯕꯤ ꯆꯠꯂꯗꯤ
ꯀꯤꯖꯔꯣꯏ ꯑꯩꯗꯤ ꯍꯨꯏ ꯑꯗꯨꯝ ꯂꯣꯏꯅꯔꯛꯄꯅꯤꯅ
ꯁꯝꯕꯜꯕꯨꯗꯤ ꯈꯥꯒꯅꯤꯕꯀꯣ ꯁꯝꯕꯜ ꯃꯅꯨꯡꯗ ꯂꯤꯠꯁꯜꯂꯛꯄ ꯃꯤꯗ ꯗꯝꯀꯥ ꯇꯧꯅꯕꯅꯦ ꯑꯩꯅ ꯊꯝꯗꯣꯏꯁꯦ
ꯊꯝꯃꯣ ꯊꯝꯃꯣ
ꯑꯩꯒꯤ ꯃꯪꯂꯥꯟꯅꯦ ꯊ ꯑꯩ ꯄꯩꯁꯥ ꯇꯨꯡꯖꯜꯂꯤ ꯑꯗꯨꯒꯤ ꯃꯪꯗꯣ ꯐꯪꯅꯕ
ꯇꯧ ꯇꯧ ꯇꯧ ꯇꯧ ꯇꯧ
ꯂꯨꯄꯥ ꯂꯤꯁꯤꯡ ꯑꯃꯗꯤ ꯂꯩꯔꯦ
ꯎꯝ ꯅꯪ ꯅꯣꯏꯗꯤ ꯇꯧꯗ꯭ꯔꯣ ꯅꯣꯏꯔꯣꯝ ꯇꯧꯅꯗꯦꯕ ꯑꯗꯨ ꯊꯕꯛꯇꯣ ꯇꯧꯅꯔꯝꯒꯅꯤ ꯃꯄꯥꯟ ꯊꯣꯛꯇꯕꯩ ꯑꯣꯏꯔꯝ ꯀꯣꯅꯦ
ꯑꯩ ꯑꯩꯅ ꯁꯨꯝ ꯃꯄꯥꯟ ꯊꯣꯛꯇꯕꯩꯔꯥ ꯈꯪꯗꯦ ꯑꯗꯨꯒꯤ ꯋꯥꯔꯤ ꯇꯥꯗꯦ
ꯊꯣꯛꯇꯕꯩ ꯑꯣꯏꯔꯝꯒꯅꯤ ꯃꯄꯥꯟꯗ
ꯑꯈꯣꯏꯗꯤ ꯑꯈꯣꯏꯖꯨ ꯂꯧꯕꯨꯛ ꯇꯣꯠ ꯀꯩꯅꯣ ꯅꯛꯅ ꯂꯩ ꯇꯦꯕ ꯂꯥꯞꯄꯦꯕ
ꯂꯞꯄꯅꯤ ꯂꯞꯄꯅꯤ ꯈꯪꯏ
ꯑꯗꯨꯅ ꯃꯅꯥꯛꯇ ꯂꯩꯕ ꯑꯣꯏꯔꯗꯤ ꯎꯔꯒ ꯈꯪꯗꯧꯕ ꯑꯗꯨꯁꯨ ꯅꯠꯇ꯭ꯔꯦ ꯂꯧ ꯂꯣꯏꯒ꯭ꯔꯗꯤ ꯆꯠ ꯆꯠꯄꯅꯠ ꯇꯦ ꯂꯧꯗꯔ
ꯅꯣꯏ ꯄꯥꯗꯣ ꯑꯩꯅ ꯅꯣꯏ ꯂꯧꯕꯨꯛꯇꯣ ꯀꯥꯟꯅꯔꯣꯏ ꯎꯝ ꯉꯥ ꯐꯔꯥꯝ ꯑꯃ ꯑꯣꯟꯊꯣꯛꯑꯁꯦ ꯍꯥꯏꯕꯅꯤꯅꯦ
ꯈꯪꯗꯦ ꯆꯤꯡ ꯃꯥꯜꯂꯗꯅ ꯃꯌꯥꯝ ꯏꯁꯤꯡꯒ ꯊꯨꯝꯅꯔꯛ ꯑꯀꯥꯟꯗ ꯑꯩꯈꯣꯏ ꯈꯔ ꯐꯪꯒꯗ꯭ꯔꯥ ꯀꯥꯟꯅꯕ?
ꯑꯗꯨꯁꯨ ꯉꯥ ꯐꯥꯝꯗꯨꯗꯤ ꯑꯗꯨꯝ ꯏꯁꯤꯡꯗꯣ ꯑꯗꯨꯝ ꯊꯝꯖꯜꯂ ꯌꯥꯔꯦꯗꯅ ꯏꯁꯤꯡ ꯆꯥꯎꯧꯔꯛ ꯑꯁꯨ ꯌꯥꯎꯔꯣꯏ꯫
ꯑꯁ ꯃꯤ ꯂꯧꯕꯨꯛ ꯃꯌꯥꯏꯗꯨꯗ ꯉꯥ ꯐꯥꯝ ꯊꯝꯃꯗꯤ ꯃꯌꯥꯝ ꯆꯪꯗꯅ ꯑꯀꯣꯏꯕ ꯃꯌꯥꯝꯗꯨꯅ ꯈꯣꯏꯆꯣꯞ ꯂꯩꯔꯝꯃꯗꯤ?
ꯍꯦꯛꯇꯥ ꯃꯤ ꯐꯥꯝꯗ ꯆꯪꯉꯒ ꯈꯣꯏ ꯆꯣꯞ ꯌꯥꯕ ꯅꯠꯇꯦꯅꯦ ꯅꯪꯕꯣ
ꯀꯅꯥ ꯈꯪꯅꯤ ꯍꯣꯏꯗꯤ ꯑꯝꯇꯁꯨ ꯂꯩꯔꯔꯣꯏ
ꯑꯗꯨꯒꯨꯝꯕ ꯖꯨꯠ ꯆꯥꯗ ꯋꯥꯗꯣ ꯉꯥꯡꯒꯅꯨꯅꯦ ꯑꯩꯅ ꯍꯥꯏꯗꯤ ꯍꯥꯏꯕꯅꯦ ꯅꯣꯏ ꯕꯥꯗꯣ ꯍꯣꯏ ꯇꯧꯁꯤꯒꯗꯤ ꯍꯥꯏꯔꯦ ꯑꯗꯨꯒ ꯗꯞꯇꯤ
ꯈꯣꯏ ꯕꯥꯗꯤ ꯍꯣꯏ ꯍꯣꯏ ꯉꯛꯇꯅꯦ ꯍꯣꯏꯗꯤ ꯑꯗꯨꯝ ꯍꯥꯏꯔꯛꯀꯅꯤ
ꯎꯝ ꯍꯥꯏꯅꯤ ꯅꯪ ꯀꯩꯗꯧꯔꯤꯅꯣ?
ꯍꯤꯞꯄꯤ
ꯁꯥꯔꯥꯀꯥꯟꯁꯤꯗ ꯇꯟꯗ꯭ꯔꯣ?
ꯑꯁ ꯂꯦꯞꯄꯁꯨ ꯁꯥꯔꯦ ꯐꯝꯃꯁꯨ ꯁꯥꯔꯦ ꯑꯩꯉꯣꯟꯗ ꯋꯥꯗꯕ ꯍꯤꯞꯄꯁꯤꯅ ꯏꯅꯔꯖꯤ ꯆꯪꯗꯕꯁꯤꯗ ꯂꯩꯔꯤꯕꯅꯦ ꯑꯩꯁꯦ
ꯅꯪ ꯀꯣꯟ ꯁꯥꯗ꯭ꯔꯕꯣ?
ꯀꯣꯟꯗꯣ ꯂꯩꯕꯅꯦ ꯑꯩ ꯇꯟꯗꯅ ꯁꯥꯗ꯭ꯔꯦ
ꯀꯩꯒꯤꯅꯣ ꯍꯥꯏꯖꯦ?
ꯍꯩꯇꯕꯒꯥ ꯇꯟꯕꯒꯥ ꯄꯥꯔꯦ
ꯃꯥꯅꯦ ꯁꯥꯕ ꯁꯥꯕ ꯁꯤꯗ ꯀꯣꯟ ꯁꯥꯕꯗꯣ ꯋꯥꯕ ꯊꯕꯛꯅꯤꯅꯦ ꯅꯠꯇ꯭ꯔ?
ꯑꯁ ꯂꯪ ꯀꯨꯞꯈ꯭ꯔ ꯑꯗꯨꯗ ꯃꯤꯠ ꯁꯪ ꯇꯣ ꯌꯦꯡꯕꯗꯣ ꯀꯣꯛ ꯌꯥꯝ ꯉꯥꯎꯋꯦ ꯑꯩ
ꯅꯠꯇꯕꯤꯗꯩ ꯀꯣꯟ ꯁꯥꯐꯝꯗ ꯑꯦꯁꯤ ꯒꯨꯝꯕꯒ ꯄꯥꯟꯕꯤꯕ ꯑꯣꯏꯗꯤ ꯅꯨꯡꯉꯥꯏꯒꯗꯕ
ꯅꯨꯡꯉꯥꯏꯒꯗꯕ ꯑꯗꯨꯁꯨ ꯅꯠꯇꯦ ꯅꯨꯡꯁꯤꯠ ꯅꯨꯡꯁꯥ ꯆꯪꯕꯁꯨ ꯅꯠꯇꯦ ꯀꯣꯟ ꯊꯝꯃꯤꯕ ꯖꯒꯥꯗꯣ ꯐꯨꯜꯂꯒꯅꯦ ꯑꯣꯝꯈꯠꯂ ꯈꯨꯁꯥ ꯑꯃꯅꯤ
ꯅꯩꯔꯦꯅꯦ ꯅꯪꯅ ꯑꯗꯨꯗꯤ
ꯑꯗꯨꯅ ꯑꯩ ꯁꯜꯂꯒ ꯇꯨꯝꯃꯒ ꯌꯨꯇ꯭ꯌꯨꯨꯞꯇ ꯃꯨꯛꯕꯥꯥꯡ ꯈꯔ ꯌꯦꯡꯉꯒ ꯂꯩꯔꯦ
ꯑꯗꯨꯝ ꯅꯨꯡꯉꯥꯏꯇ꯭ꯔꯣ ꯄꯨꯟꯁꯤ ꯍꯥꯢꯁꯤ ꯅꯨꯡꯉꯥꯏꯇꯣꯛꯀꯗꯝꯕꯅꯦ ꯑꯃꯨꯛꯇꯪ ꯄꯣꯛꯄ ꯃꯤꯑꯣꯏ ꯃꯄꯣꯛꯅꯦ ꯍꯥꯏꯅꯦ
ꯑꯃꯨꯛꯇꯪ ꯄꯣꯛꯄ ꯃꯤꯑꯣꯏ ꯃꯄꯣꯛꯅꯤ ꯍꯣꯏ ꯃꯨꯛꯕꯥꯡ ꯌꯦꯡꯉꯨꯕꯗꯒꯤ ꯄꯦꯟꯗꯕ ꯈꯔꯗꯤ ꯂꯩꯔꯦ ꯆꯥꯅꯤꯡ ꯊꯛꯅꯤꯡꯕ ꯐꯥꯎꯔꯤꯕ
ꯑꯗꯨꯁꯨ ꯆꯥꯒꯗꯕꯅꯦ ꯑꯩ ꯂꯤꯁꯤꯡ ꯑꯃ ꯂꯩꯔꯦꯗꯥꯏꯅꯦ
ꯂꯤꯁꯤꯡ ꯑꯃꯗꯨꯗꯤ ꯁꯦꯕꯤꯡꯅꯦ
ꯑꯗꯨ ꯁꯦꯕꯤꯡꯗꯣ ꯆꯥꯊꯣꯛꯄ ꯍꯧꯔꯣ ꯁꯤ ꯑꯃ ꯀꯥꯏꯗ ꯌꫭꯟꯖꯥꯠꯅꫭ ꯑꯩ ꯑꯃꯇ ꯂꯩꯒꯦꯅꯦ ꯑꫭ ꯐꫭꯇꫭ ꯊꯥꯔꯛ
ꯑꯃꯨꯛ ꯍꯟ ꯍꯟ ꯇꯥꯕꯤ ꯍꯧꯔꯑꯦ
ꯍꯧꯔꯕꯣ ꯑ ꯍꯂꯣ ꯇꯥꯌꯦ ꯀꯩꯒꯤ ꯑꯣꯏꯖꯥꯠꯅꯣ
ꯑꯅꯤꯔꯛ ꯑꯅꯤꯔꯛ ꯇꯥꯔꯦ ꯍꯧꯖꯤꯛꯁꯨ ꯇꯥꯔꯤ
ꯑꯗꯨꯏ ꯊꯕꯛꯁꯦ ꯂꯥꯎꯠ ꯏꯁꯄꯤꯀꯔ ꯊꯥꯕ ꯀꯥꯟꯗ ꯇꯧꯗꯥꯏꯅꯦ ꯑꯗꯨ ꯀꯔꯤꯒꯤꯅꯣ ꯅꯪꯒꯤꯁꯤꯅ ꯂꯥꯎꯠ ꯏꯁꯄꯤꯀꯔꯁꯨ ꯊꯥ
ꯂꯥꯎꯠꯁꯄꯤꯀꯔꯖꯨ ꯌꯥꯗ ꯇꯦ
ꯂꯥꯎꯗ ꯁ꯭ꯄꯤꯀꯔꯁꯨ ꯌꯥꯕ ꯅꯠꯇꯦ ꯑꯗꯨꯒ ꯀꯔꯤꯒꯤ ꯀꯃꯥꯏꯅ ꯑꯅꯤ ꯊꯣꯛꯑ ꯇꯥꯔꯤꯕꯅꯣ
ꯗꯪꯗꯦꯕꫭ ꯑꯃꯨꯛ ꯐꯒ꯭ꯔꯦ ꯅꯪꯅ ꯑꫭꯏꯔꯝꯒꯅꯤ
ꯑꯩꯗꯤ ꯀꯩꯗꯧꯗꯣꯏꯔꯤꯕ
ꯅꯪꯅ ꯅꯪꯗꯤ‌ ꯅꯈꯨꯠ ꯈꯔ ꯂꯦꯡꯉꯤꯗꯅꯥ
ꯏꯁ
ꯏꯍ
ꯀꯩꯅꫭ ꯃꯥ ꯉꯥꯡꯉꯤꯖꯤꯕꫭ
ꯑ ꯃꯥ ꯃꯈꯨꯠꯖꯦ ꯌꯥꯝ ꯂꯦꯡꯕꯅꯤ ꯃꯥ ꯇꯨꯃꯤꯟꯅ ꯂꯩꯕꯖꯦ
ꯑꯅꯤ ꯊꯣꯛꯑ ꯇꯥꯔꯒ ꯑꯩꯅ ꯑꯣꯏꯔꯝꯒꯅꯤ ꯀꯔꯤꯅꫭ ꯃꯥ ꯍꯥꯏꯔꯤꯁꯤꯕꯣ
ꯅꯪꯅꯦ ꯅꯪꯅ
ꯁ ꯒ꯭ꯌꯥꯟ ꯇꯥꯗꯦꯗ ꯅꯪꯪꯅ ꯉꯥꯡꯖꯩꯖꯦ
ꯑꯦ ꯅꯪꯒꯤ ꯑꯣꯛ ꯑꯅꯤ ꯂꯣꯏꯕꯗꯣ
ꯎꯝ
ꯀꯌꯥꯝ ꯆꯥꯎꯔꯒꯦ
ꯆꯥꯅꯤꯡꯉ ꯕꫭ ꯍ ꯍ ꯍ
ꯅꯪꯅ ꯂꯣꯏꯕ ꯑꯣꯛꯇꯨꯗꯤ ꯑꯩ ꯆꯥꯅꯤꯡꯗꯦ
ꯀꯔꯤꯒꯤꯅꫭ ꯍꯥꯏꯁꯦ ꯅꯨꯡꯁꯤ
ꯑꯩꯗꯤ ꯌꯨꯝꯗ ꯂꯣꯏꯔꯛꯑꯗꯤ ꯆꯥꯕꯗꯨ ꯍꯦꯛꯇ ꯊꯋꯥꯏꯗ ꯅꯨꯡꯉꯥꯏꯔꯛꯇꯦ
ꯐꯔꯦ ꯐꯔꯦ ꯅꯪ ꯋꯥꯈꯜꯂꯣꯟꯗ ꯌꯥꯝꯅ ꯊꯥꯒꯠꯂꯤ
ꯀꯌꯥꯝ ꯆꯥꯎꯔꯒꯦ ꯍꯥꯏꯕꯗꯣ ꯌꯣꯟ ꯌꯥꯗ꯭ꯔꯣ
ꯌꯣꯟꯕ ꯌꯥꯒꯤꯔꯣꯏꯗ
ꯌꯣꯜꯂꯀꯥꯟꯗ ꯄꯩꯁꯥꯇꯣ ꯇꯪꯈꯥꯏꯌꯦꯟꯅꯁꯤ
ꯎꯝ ꯍꯧꯔꯛꯑꯕ ꯍꯧꯔꯛꯑꯕ ꯅꯣꯡꯃꯇꯗꯤ ꯊꯥꯛꯄ ꯌꯥꯎꯗꯃꯤꯅ
ꯀꯩꯅꯣ ꯍꯥꯏꯁꯤꯕꯣ
ꯀꯩꯅꯣ ꯍꯥꯏꯁꯤꯕꯣ
ꯑꯩ ꯃꯆꯤꯟꯖꯥꯛ ꯃꯆꯤꯟꯖꯥꯛ ꯊꯥꯛ ꯇ꯭ꯔꯁꯨ ꯅꯪꯉꯣꯟꯗ ꯏꯃꯣꯁꯅꯦꯜ ꯁꯄꯣꯔꯠ ꯄꯤꯁꯤꯗꯤ
ꯑꯩ ꯄꯩꯁꯥꯒꯤ ꯃꯇꯥꯡ ꯌꯧꯔꯑꯃꯤꯅ ꯑꯩ ꯊꯝꯃꯒꯦ ꯀꯩꯅꯣꯝ ꯇꯧꯔꯦ ꯊꯝꯃꯒꯦ ꯍꯣꯔꯦꯟ ꯁꯥꯟꯅꯔꯁꯤ ꯋꯥ ꯑꯩ ꯑꯩ ꯊꯝꯃꯒꯦꯀꯣ
ꯂꯤꯛꯑꯦ ꯁꯤ ꯃꯤꯁꯦ